ꯍꯜꯂꯣ ꯀꯕꯂꯣ
ꯇꯥꯏꯌꯦ ꯇꯥꯏꯌꯦ
ꯀꯩꯗꯧꯔꯤꯒꯦ ꯍꯧꯖꯤꯛꯀꯥꯟꯁꯤꯕꯣ
ꯍꯧꯖꯤꯛꯁꯦ ꯇꯨꯝꯕꯗ ꯑꯩ ꯑꯌꯨꯛꯇꯣ ꯉꯁꯥꯏ ꯄꯨꯡ ꯃꯉꯥ ꯃꯈꯥꯏꯗ ꯍꯧꯒꯠꯂꯒ ꯋꯥꯋꯥꯛꯀꯤꯡ ꯆꯠꯂꯨꯔꯒ ꯍꯜꯂꯛꯑꯒ ꯁꯨꯝ ꯑꯩꯈꯣꯏ ꯑꯍꯜ ꯂꯃꯟꯁꯤꯡꯒꯤ ꯋꯥꯔꯤ ꯋꯥꯇꯥꯏ ꯇꯧꯔ ꯂꯩꯔꯝꯕꯅꯤ
ꯑꯣ ꯑꯣ ꯑꯁꯤ ꯍꯧꯕ ꯌꯥꯝ ꯉꯜꯂꯤꯅꯦ ꯏꯅꯥꯎꯗꯤ
ꯏꯍꯧꯁꯦ ꯉꯟꯅ ꯍꯧꯗꯗꯤ ꯌꯥꯗ꯭ꯔꯦ ꯍꯥꯏꯗꯤ ꯉꯁꯤ ꯅꯣꯡꯃꯒꯤꯀꯣ ꯍꯥꯎꯗꯤ ꯉꯟꯅ ꯍꯦꯛ ꯍꯧꯔꯗꯤ ꯊꯕꯛꯁꯨ ꯂꯣꯏꯅ ꯍꯦꯛꯅꯤꯡꯉꯤꯗꯣ
ꯎꯝ
ꯇꯧꯅꯤꯡ ꯇꯧꯅꯤꯡꯕ ꯍꯥꯏꯗꯤ ꯄꯥꯡꯅꯤꯡꯕ ꯁꯤꯟꯊꯥꯁꯨ ꯄꯥꯡꯉꯤ
ꯃꯥꯅꯤ ꯐꯩꯅꯤ ꯏ ꯅꯍꯥꯟꯋꯥꯏ ꯑꯗꯨꯃꯥꯏꯅ ꯇꯧꯔꯤꯗꯣ ꯈꯤꯇꯪ ꯀꯅꯥ ꯈꯔꯝꯕ ꯇꯧꯕ ꯍꯛꯆꯥꯡꯁꯨ ꯅꯨꯡꯉꯥꯏ
ꯅꯨꯡꯉꯥꯏ ꯅꯨꯡꯉꯥꯏ ꯍꯥꯏꯗꯤ ꯅꯣꯡꯃꯒꯤ ꯁꯣꯏꯗꯅꯕ ꯋꯥꯛꯀꯤꯡ ꯀꯤꯂꯣꯃꯤꯇꯔ ꯃꯉꯥ ꯇꯔꯨꯛ ꯆꯠꯄꯁꯦ
ꯎꯝ
ꯏꯁꯥꯗ ꯂꯩꯔꯝꯕ ꯂꯥꯏꯅꯥ ꯇꯤꯟꯅꯁꯨ ꯐꯍꯜꯂꯤꯗꯣ
ꯑꯗꯨ ꯃꯥꯅ ꯂꯣꯏ ꯐꯗꯧꯔꯤꯅꯦ
ꯀꯤ ꯑꯁꯦꯡꯕ ꯅꯨꯡꯁꯤꯠ ꯅꯨꯡꯁꯥꯁꯨ ꯊꯦꯡꯅꯩ ꯏꯁꯥꯁꯨ ꯌꯥꯝ ꯅꯨꯡꯉꯥꯏꯍꯜꯂꯤꯗꯣ
ꯅꯪ ꯀꯩꯅꯣ ꯍꯧꯖꯤꯛ ꯀꯥꯟꯁꯤꯕꯨ ꯀꯩ ꯀꯩ ꯇꯧꯔꯤꯒꯦ ꯪꯕꯣ
ꯍꯧꯖꯤꯛꯀꯥꯟ ꯊꯣꯏꯗꯣꯛꯄ ꯇꯧꯗꯦ ꯇꯧꯗꯦꯗꯤ ꯊꯣꯏꯗꯣꯛꯄ ꯑꯇꯩ ꯇꯧꯗꯦ ꯌꯨꯝꯒꯤ ꯁꯨꯝ ꯃꯇꯦꯡ ꯄꯥꯡꯉꯒ ꯂꯧꯁꯤꯡ ꯑꯗꯨꯝ ꯍꯣꯠꯅꯔꯒ ꯂꯩꯗ ꯍꯧꯖꯤꯛꯇꯤ ꯂꯧꯁꯤꯡꯒꯤ ꯃꯇꯝꯁꯨ ꯑꯣꯏꯔꯛꯑꯦꯗꯅ
ꯂꯦ ꯀꯣ ꯀꯃꯥꯏ ꯀꯃꯥꯏ ꯇꯧ ꯍꯧꯔꯒꯦ
ꯑꯩꯈꯣꯏꯒꯤꯁꯦ ꯂꯧꯁꯤꯡ ꯃꯇꯝ ꯑꯣꯏꯔꯛꯄꯅꯤꯅ ꯍꯥꯏꯗꯤ ꯍꯧꯖꯤꯛꯁꯦ ꯑꯩꯈꯣꯏꯒꯤ ꯈꯣꯏꯗꯣꯛꯈ꯭ꯔ ꯃꯇꯨꯡꯗ ꯏꯁꯤꯡꯁꯦ ꯂꯣꯏ ꯐꯪꯅꯔꯦꯕꯀꯣ ꯑ ꯑꯗꯨꯅ ꯐꯧ ꯍꯨꯟꯕ ꯌꯥꯕꯒꯤ ꯍꯥꯏꯗꯤ ꯐꯧꯁꯦ ꯍꯥꯟꯅ ꯏꯁꯤꯡ ꯍꯅ ꯇꯤꯡꯅꯩꯗꯅ ꯑꯗꯨ ꯐꯧꯗꯤ ꯊꯥ ꯑꯗꯨꯗꯕ ꯀꯥꯏꯅꯗꯅꯦ
ꯍꯣꯏꯅꯦ ꯐꯧꯗꯤ ꯁꯥꯗꯕ ꯑꯥ
ꯎꯝ ꯑꯗꯨꯒꯤ ꯃꯑꯣꯡꯗ ꯇꯧꯔꯛꯑꯅꯤ ꯄꯥꯎꯗꯤꯤ ꯊꯥꯗꯅꯔꯕ ꯂꯩꯔꯦ ꯆꯥꯡꯗꯣ
ꯂꯧꯁꯦ ꯈꯤꯇꯪꯣꯏ ꯑꯣꯏꯅ ꯑꯩꯈꯣꯏꯗꯩ ꯉꯟꯕꯖꯥꯠꯅꯤ ꯏ ꯁꯤꯡꯂꯤꯗ ꯑꯣꯏꯅ ꯈꯔ ꯃꯅꯥ ꯀꯏꯃꯜꯂꯦ ꯍꯣꯏꯔꯣꯝꯗꯒꯤꯗꯤ
ꯎꯝ ꯏꯁꯤꯡꯁꯦ ꯑꯩꯈꯣꯏꯁꯨ ꯍꯥꯟꯅꯗꯤꯀꯣ ꯀꯒ ꯇꯧꯔꯝꯃꯦꯕ ꯌꯥꯝꯌꯥꯝ ꯔꯃꯕ ꯑꯗꯣ ꯍꯧꯖꯤꯗꯤ ꯑꯩꯈꯣꯏꯒꯤꯁꯨ ꯁꯉꯤꯠ ꯃꯤꯅꯤ ꯍꯥꯏꯗꯤ ꯈꯔ ꯄꯤꯛꯇꯛ ꯇꯧꯕ ꯄꯟꯒꯦ ꯁꯥꯅꯅꯕ ꯋꯥꯍ ꯆꯥꯏ ꯃꯤꯌꯥꯝ ꯈꯨꯟ ꯃꯌꯥꯝ ꯈꯥꯏꯊꯔꯒ ꯄꯩꯁꯥ ꯈꯥꯏꯊꯔꯒ ꯑꯗꯨꯃꯥꯏꯅ ꯄꯟ ꯃꯆꯥ ꯑꯃ ꯇꯨꯔꯦꯟꯗ ꯊꯤꯡꯉꯦ
ꯑꯥ ꯑꯣ
ꯄꯟꯗꯨꯅ ꯍꯥꯏꯗꯤ ꯑꯩꯈꯣꯏꯅ ꯏꯁꯤꯡ ꯋꯥꯠꯂꯀꯥꯟꯗ ꯑꯗꯨꯝ ꯊꯤꯡꯒꯠꯂꯒ ꯊꯥꯗ ꯌꯥꯕꯩ ꯆꯥꯡꯗ
ꯑꯣ
ꯏꯊꯩ ꯂꯧꯈꯣꯡꯁꯦ ꯌꯥꯝ ꯀꯩꯅꯣ ꯇꯧꯕ ꯍꯥꯏꯇꯥꯔꯦ ꯂꯣꯏꯅ ꯑꯩꯈꯣꯏꯅ ꯏꯁꯤꯡ ꯐꯪꯒꯗꯕ ꯃꯔꯝ ꯀꯩꯀꯥꯗꯣ ꯅꯣꯏ ꯑꯗꯨꯗꯣ ꯊꯝꯃ ꯍꯥꯏꯇꯥꯔꯦ ꯑꯩꯈꯣꯏꯅ
ꯑꯣ
ꯎ ꯑꯗꯨꯅ ꯀꯩꯁꯨ ꯑꯩꯈꯣꯏꯗ ꯏꯁꯤꯡꯒꯤ ꯗꯤ ꯋꯥꯗ꯭ꯔꯦ ꯍꯥꯏꯗꯤ ꯑꯗꯨꯅꯁꯨ ꯍꯣꯏ ꯑꯁꯦꯡꯕ ꯂꯩꯔꯗꯤ ꯇꯧꯅꯤꯡꯕꯗ ꯇꯧꯕ ꯌꯥꯏꯗꯣ
ꯃꯥꯅꯤ ꯍꯤꯡꯈꯣꯟꯜ ꯀꯣꯏꯕ ꯈꯪꯗꯦ ꯂꯧꯒꯤ ꯂꯧꯗꯨꯁꯨ ꯑꯅꯤꯔꯛ ꯎꯕ ꯌꯥꯕꯒꯤ ꯗꯕꯜ ꯀ꯭ꯔꯣꯞꯄꯤꯡꯒꯨꯝꯕ ꯃꯌꯥꯝ ꯂꯩꯗꯅ ꯑꯩꯈꯣꯏꯒꯤꯗꯅ ꯇꯨꯔꯦꯟꯁꯨ ꯆꯦꯟꯗꯕ ꯑꯩꯣꯏ ꯐꯣꯡꯃꯁꯥꯗꯤ ꯆꯦꯜꯂꯦꯕꯀꯣ ꯑꯩꯈꯣꯏꯒꯤ ꯆꯤꯡꯒꯤ ꯀ ꯂꯥꯛꯄꯣꯏ ꯁꯤ
ꯑ
ꯏꯁꯤꯡꯁꯦ ꯅꯣꯡꯖꯨ ꯊꯥ ꯐꯖꯅ ꯆꯨꯗ꯭ꯔꯒꯗꯤ ꯏꯁꯤꯡ ꯌꯥꯝ ꯋꯥꯕ
ꯎꯝ
ꯑꯗꯩ ꯀꯩꯅꯣꯗꯣ ꯇꯧꯕ ꯍꯥꯏꯇꯥꯔꯦ ꯑꯩꯈꯣꯏꯒꯤ ꯂꯧꯐꯝꯁꯤꯡꯁꯦ ꯈꯔ ꯂꯣꯏ ꯇꯣꯡꯉꯦꯕ ꯆꯤꯡꯌꯥꯗꯒꯤ ꯆꯟꯅꯔꯛꯄꯅꯤꯅ ꯁꯤꯡꯗꯣ
ꯑꯣ
ꯇꯣꯡꯕ ꯂꯩꯕ ꯑꯣꯏꯗꯕꯅꯤꯅꯀꯣ
ꯎꯝ
ꯑꯩꯈꯣꯏꯗꯤ ꯂꯧꯒꯤ ꯍꯧꯖꯤꯛ ꯑꯩꯈꯣꯏꯒꯤ ꯀꯩꯅꯣ ꯇꯧꯅꯔꯤ ꯄꯣꯁꯟ ꯇꯧꯔꯒ ꯈꯣꯏꯕ ꯈꯣꯠꯄꯗꯤ ꯇꯧꯅꯔꯦ ꯑꯗ ꯏꯁꯤꯡꯗꯤ ꯀꯟꯅ ꯂꯩꯕ ꯎꯗ꯭ꯔꯤ ꯑꯗꯨꯅ ꯑꯩꯈꯣꯏꯗꯤ ꯑꯗꯨꯝ ꯂꯧꯁꯦ ꯈꯔ ꯈ ꯑꯗꯨꯝ ꯊꯦꯡꯇꯛ ꯊꯦꯡꯇꯛ ꯆꯠꯂꯤꯦꯕ ꯑꯩꯈꯣꯏ ꯔꯣꯡꯒꯤ ꯁꯥꯏꯠꯅꯀꯣ ꯍꯥꯏꯗꯤ ꯏꯁꯤꯡꯗ ꯃꯔꯥꯡ ꯀꯥꯏꯅ ꯐꯪꯕꯩꯗꯤ ꯂꯧꯗꯣ ꯉꯟꯇꯥ ꯇꯧꯗꯅ ꯇꯧꯕ ꯌꯥꯕꯀꯣ ꯑꯗꯨꯅ ꯑꯅꯝꯕꯅ ꯊꯥꯕꯗ ꯂꯧꯁꯦ ꯐꯧ ꯑꯥꯡꯉꯟꯕꯤꯗꯣ ꯊꯦꯡꯗꯅꯕꯅ ꯑꯗꯨ ꯑꯣꯏꯅ ꯊꯥꯏ
ꯑꯣ ꯍ ꯑꯗꯨꯁꯨ ꯃꯈ ꯌꯥꯃ ꯏꯗꯅ
ꯃꯥꯅꯦ ꯃꯥꯅꯦ ꯐꯧꯒꯤ
ꯍꯥꯏꯗꯤ ꯎ ꯃꯩꯇꯩꯒꯤ ꯐꯧ ꯑꯗꯨꯥꯏꯔꯒꯅ ꯊꯣꯏꯕꯤ ꯐꯥꯎꯁꯨ ꯂꯩ
ꯂꯩ ꯂꯩ ꯊꯣꯏꯕꯤ
ꯗꯔꯝ ꯒꯗꯤ ꯀꯦ ꯁꯂꯨꯡꯐꯝ ꯐꯧ
ꯑꯗꯩꯗꯤ ꯄ꯭ꯔꯤꯌꯥ ꯀꯔꯤ ꯂꯩꯗꯅ
ꯎꯝ ꯑꯗꯣ ꯑꯌꯥꯝꯕꯅ ꯍꯧꯖꯤꯛꯁꯦ ꯊꯥꯅꯔꯤꯕ ꯐꯧꯁꯦ ꯁꯨꯃꯥꯏꯅ ꯇꯧꯔꯦ ꯍꯥꯏꯗꯤ ꯁꯤꯕ ꯍꯥꯏꯕ ꯐꯧꯁꯦ ꯁꯤ ꯌꯥꯝ ꯈꯥꯅꯩ ꯊꯥꯅꯩ ꯍꯥꯏꯗꯤ ꯁꯤꯚꯥꯖꯤꯅ ꯀꯃꯥꯏꯅ ꯇꯧꯒꯦ ꯀꯥꯟꯗ ꯑꯩꯅ ꯈꯪꯕ ꯈꯤꯇꯪ ꯈꯪꯕꯗꯀꯣ
ꯎꯝ
ꯎ ꯃꯁꯤꯅꯁꯨ ꯐꯧꯊꯣꯛ ꯆꯥꯊꯣꯛꯁꯨ ꯄꯨꯊꯣꯛꯄ ꯍꯦꯟꯕ ꯍꯥꯏꯇꯥꯔꯦ
ꯑꯣꯁꯤ ꯋꯥꯖꯦ
ꯑꯗꯨꯗꯤ ꯇꯤꯟ ꯇꯥꯕꯩ ꯆꯥꯡꯗꯨꯅꯦ
ꯑꯥ
ꯍꯟꯗ꯭ꯔꯕꯥꯗ ꯇꯔꯦ ꯒꯤꯤꯔꯤ ꯍꯥꯎ ꯁꯨ ꯍꯥꯎꯕ ꯑꯗꯒꯤꯗꯤ ꯁꯤ ꯑꯩ ꯑꯦꯛꯖꯥꯝꯄꯜ ꯑꯣꯏꯅ ꯄꯤꯀꯥꯟꯗ ꯊꯥꯏꯅ ꯀꯩꯅꯣ ꯇꯧꯕ ꯍꯥꯏꯇꯥꯔꯦ ꯂꯧ ꯁꯪꯒꯝ ꯑꯃꯗ ꯕꯣꯔꯥ ꯐꯧꯕꯠ ꯀꯨꯟ ꯊꯣꯛꯑꯝꯕꯗꯣ
ꯎꯝ
ꯑꯗꯨꯗꯗꯤ ꯑꯃꯨꯛ ꯀꯨꯟꯃꯉꯥ ꯑꯃꯨꯛ ꯊꯣꯛꯑꯦꯕ
ꯑꯣ ꯁꯨꯝ ꯍꯥꯎꯕꯗꯤ ꯍꯥꯎꯕ꯭ꯔꯣ ꯃꯣꯏ ꯆꯥꯛꯇꯨꯕ‌ꯣ
ꯑꯦ ꯆꯥꯛꯀꯤꯗꯤ ꯑꯗꯨꯝ ꯍꯥꯏꯗꯤ ꯑꯗꯨꯝ ꯊꯣꯠꯁꯨ ꯊꯣꯠꯂꯤ ꯆꯥꯕꯁꯨ ꯅꯨꯡꯉꯥꯏ ꯑꯗꯨꯝ ꯍꯥꯎꯋꯦ ꯍꯥꯏꯇꯥꯏ ꯍꯥꯏꯗꯤ ꯃꯌꯥꯝꯅ ꯆꯥꯅꯕꯗꯒꯤꯗꯤ ꯎꯝ ꯑꯗꯨꯝ ꯆꯥꯕ ꯌꯥꯕ ꯍꯥꯏꯇꯥꯔꯦꯀꯣ ꯑꯗꯨꯒ ꯁꯤꯅꯁꯨ ꯍꯦꯟꯅ ꯄꯥꯝꯅꯩꯌ‌ꯦꯕ ꯃꯤꯅ ꯑꯩꯈꯣꯏꯅ ꯍꯌꯦꯡꯋꯥꯏꯒ ꯄꯩꯁꯥ ꯅꯨꯡꯁꯥ ꯆꯤꯟꯕꯒꯤ ꯇꯥꯏꯃꯤꯡ ꯀꯥꯟꯗꯒ ꯆꯦꯡ ꯍꯥꯎꯇꯔꯗꯤ ꯂꯧꯗꯦꯒ ꯇꯧꯕꯗꯣ
ꯑꯥ
ꯗ‌ꯣ ꯁꯤꯗꯤ ꯇꯧꯗ꯭ꯔꯦ ꯍꯥꯏꯗꯤ ꯑꯗꯨꯝ ꯁꯤꯗꯤ ꯌꯥꯝ ꯅꯨꯡꯉꯥꯏꯕ ꯍꯥꯏꯇꯥꯔꯦ ꯑꯗꯒꯤ ꯃꯁꯤ ꯏꯁꯦ ꯂꯧꯀꯥꯟꯗ ꯀꯔꯤ ꯍꯥꯏꯅꯤ ꯇꯤꯟ ꯇꯥꯕꯒꯤ ꯆꯥꯡꯒꯁꯨ ꯌꯥꯝ ꯅꯦꯝꯕ ꯍꯥꯏꯇꯥꯔꯦ ꯁꯤꯒꯤ ꯐꯧꯁꯦ
ꯑꯣ ꯑꯗꯨꯗꯤ ꯌꯥꯝ ꯀꯥꯟꯅꯕ ꯀꯩꯅꯣꯅꯤꯅꯦ
ꯎꯝ ꯃꯥꯅꯦ ꯑꯗꯨꯗꯒꯤꯗꯤ ꯑꯩꯈꯣꯏꯒꯤ ꯀꯩꯅꯣ ꯇꯧꯕꯗ ꯎꯝ ꯂꯧ ꯁꯥꯠꯄꯒꯤ ꯃꯇꯝ ꯍꯥꯏꯗꯤ ꯃꯥꯒꯤ ꯂꯧꯕꯁꯦ ꯊꯥ ꯇꯔꯨꯛꯅꯤꯗꯅ ꯇꯧꯗꯣꯏꯁꯦ ꯍꯥꯏꯗꯤ ꯃꯥꯒꯤꯗꯤ ꯃꯨꯟꯕꯒꯤ ꯆꯥꯡꯁꯨ ꯃꯥꯅ ꯈꯔ ꯊꯨꯕ ꯍꯥꯏꯇꯥꯔꯦ
ꯑꯣ
ꯂꯧꯒꯤ ꯎꯝ ꯑꯗꯨ ꯍꯥꯏꯔꯒ ꯑꯩꯈꯣꯏꯒꯤ ꯋꯥꯏꯜ ꯂꯧꯎ ꯑꯃ ꯏꯁꯇꯥꯏꯜ ꯑꯃ ꯇꯧꯔꯝꯕꯅꯤꯅꯦ ꯑꯩꯈ‌ꯣꯏꯔꯣꯝꯁꯨ ꯌꯥꯝ ꯇꯧꯔꯝꯃꯦ ꯑꯩꯈꯣꯏꯒꯤ ꯂꯧꯕꯨꯛꯇ ꯑꯩꯈꯣꯏꯅ ꯐꯧꯍꯨꯟꯕꯗꯔꯥ ꯍꯧꯖꯤꯛꯀꯤꯁꯤꯅ ꯑꯗꯨꯒ ꯂꯧꯁ‌ꯦ ꯄꯦꯡꯗꯣꯏ‌ꯅꯦꯕꯀꯣ ꯅꯪ ꯑꯃꯨꯛ ꯑꯗꯨꯃꯥꯏꯅ ꯂꯧꯅꯤꯡꯕꯅ ꯇꯧꯖ ꯍꯧꯔ ꯃꯇꯨꯡꯗ ꯍꯖꯤꯛꯇꯤ ꯁꯤꯅ ꯂꯧꯁꯦ ꯑꯩꯈꯣꯏꯒꯤ ꯂꯩ ꯊꯥꯕꯩ ꯇꯥꯏꯞꯇ ꯐꯩꯗꯣꯝ ꯇꯥꯈꯠ ꯇꯥꯈꯠꯂꯒ ꯄꯔꯦꯡ ꯄꯔꯦꯡ ꯑꯣꯏꯅ ꯊꯥꯕꯗꯣ ꯈꯪꯕ꯭ꯔꯥ ꯀꯥꯏꯗ ꯍꯧꯖꯤꯛ ꯍꯥꯏꯗꯤ ꯍꯧꯖꯤꯛꯀꯤ ꯑꯩꯈꯣꯏꯅ ꯂꯧ ꯊꯥꯕ ꯃꯇꯝꯗ ꯑꯩꯈꯣꯏꯒꯤ ꯑꯗꯨꯗ ꯑꯔꯟꯕ ꯀꯨꯡꯕꯗꯣ ꯍꯌꯦꯡ ꯐꯣꯠꯂꯒ ꯁꯦꯝꯗꯨꯏꯅꯤꯗꯅ ꯍꯧꯖꯤꯛꯁꯤꯅ ꯐꯩꯗ‌ꯣꯝꯒꯤ ꯇꯥꯏꯞꯇ ꯐꯩꯗꯣꯝ ꯇꯥꯈꯠꯂꯒ ꯁꯨꯃꯥꯏꯅ ꯃꯥꯒꯤ ꯀꯩꯅꯣ ꯐꯩꯗꯣꯝꯁꯤꯗ ꯍꯥꯏꯅ ꯀꯩꯅꯣ ꯇꯧꯗꯣꯏꯅꯦꯕ ꯃꯥꯏ ꯄꯥꯕꯤꯗ‌ꯣ ꯑꯅꯤ ꯑꯍꯨꯝ ꯑꯅꯤ ꯑꯍꯨꯝ ꯌꯨꯡꯁꯤꯟꯗꯣꯏꯅꯦꯕ
ꯑꯣ
ꯑꯗꯨ ꯑꯣꯏꯗꯤ ꯈꯤꯇꯪ ꯏꯁꯄꯦꯁ ꯈꯂ ꯂꯣꯏ ꯂꯩꯅꯦꯕꯀꯣ ꯂꯥꯡ ꯆꯞ ꯃꯅꯅꯥ
ꯑ
ꯑꯗꯨ ꯂꯩ ꯇꯥꯔꯒꯗꯤ ꯍꯥꯏꯑ ꯀꯩꯅꯣ ꯇꯧꯋꯦꯅ ꯐꯧ ꯆꯥꯊꯣꯛꯇꯣ ꯀꯨꯝꯒꯔꯥꯒꯗꯤ ꯃꯌꯥꯝ ꯃꯥꯒꯤ ꯃꯁꯥ ꯃꯔꯦꯡ ꯐꯟꯗꯣꯛꯑꯒ ꯌꯥꯝꯅ ꯄꯥꯟꯕ ꯍꯦꯜꯂꯦꯑꯦꯅꯀꯣ ꯃꯔꯛ ꯈꯔ ꯌꯥꯝ ꯇꯧꯅꯔꯝꯃꯦ ꯑꯗꯨꯒꯤ ꯏꯁꯇꯥꯏꯜꯗꯨꯁꯨ ꯇꯧꯕꯗꯤ ꯂꯧꯎꯁꯦ ꯑꯃꯒ ꯑꯃꯒꯗꯤ ꯈꯔꯗꯤ ꯗꯨꯨꯝ ꯈꯦꯠꯅꯕꯖꯅꯤꯗ
ꯐꯔꯗ ꯂꯝ ꯑꯃꯒ ꯂꯝ ꯑꯃꯒꯗꯤ ꯑꯗꯨꯝ ꯈꯦꯠꯅꯕ ꯂꯩ ꯈꯦꯠꯅꯕ ꯂꯩꯗꯤ ꯃꯥꯒꯤ ꯏꯁꯤꯡ ꯍꯨꯡꯕ ꯃꯇꯝꯗ ꯃꯇꯝ ꯅꯖꯤꯗ ꯍꯥꯏꯗꯤ ꯑꯩꯈꯣꯏꯒꯤ ꯑꯩ ꯏꯁꯁꯥꯒꯤ ꯃꯞ ꯃ ꯃꯇꯟꯅ ꯌꯥꯒ ꯇꯧꯔꯛꯄ ꯉꯥꯛꯇꯅꯤꯅꯀꯣ ꯅꯪꯕꯨ ꯍꯅꯛ ꯅꯤ ꯀꯔꯤ ꯐꯧ ꯊꯥꯒꯦ ꯈꯜꯂꯤꯒꯦ ꯅꯣꯏꯒꯤꯗꯤ
ꯑꯈꯣꯏꯗꯤ ꯑꯗꯨꯝ ꯃꯥꯡꯗ ꯀꯩꯅꯣ ꯑꯃ ꯂꯩ ꯀꯅꯣ ꯄ꯭ꯔꯤꯌꯥꯒ ꯀꯩꯅꯣꯒ ꯊꯥꯕꯅꯦ ꯑꯩꯈꯣꯏꯗꯤ ꯈꯝꯕꯥ ꯍꯥꯏꯅ ꯑꯃꯒ ꯂꯩꯌꯦ
ꯑꯣ ꯈꯝꯕꯕꯨꯗꯤ ꯇꯥꯔꯦ
ꯑꯧ ꯑꯗꯨꯃꯥꯏꯅ ꯑꯗꯨꯝ ꯊꯥꯏꯌꯦ ꯀꯩꯅꯣ ꯇꯧꯑꯅꯦ ꯑꯁ ꯄꯤꯌꯥꯠ ꯍꯥꯎꯍ
ꯑꯣ
ꯄ꯭ꯔꯤꯌꯥꯖꯤꯗꯤ ꯑꯩꯈꯣꯏꯒꯤ ꯗꯔꯝꯒꯤꯃꯥꯏꯅ ꯐꯧꯌꯦꯁ ꯀꯩꯅꯣ ꯇꯧꯅꯦꯕ ꯁꯗꯪ ꯆꯥꯎꯇꯛ ꯂꯩꯔꯦꯕꯀꯣ
ꯑꯪ
ꯃꯆꯨ ꯌꯥꯝ ꯐꯖꯕ ꯍꯥꯏꯇꯥꯔꯅꯦ ꯆꯦꯡꯗꯣ
ꯑꯥ
ꯆꯥꯕꯗꯤ ꯌꯥꯝ ꯍꯥꯎꯋꯦ ꯅꯝꯒꯥ ꯅꯨꯡꯁꯤꯔꯒ ꯃ ꯃꯁꯛꯇꯤ ꯒꯩꯅ ꯌꯥꯝ ꯐꯖꯕ ꯍꯥꯏꯇꯥꯔꯦꯅꯦ ꯑꯗꯨ ꯆꯥꯑꯗꯤ ꯌꯥꯝ ꯍꯥꯎꯕ ꯆꯥꯛ ꯀꯥꯏꯗꯣ ꯑꯈꯣꯏꯒꯤ ꯊꯤꯗꯣꯛꯄꯗ ꯅ ꯑꯝ ꯂꯥꯎꯑꯒ ꯑꯃꯨꯛ ꯌꯥꯝ ꯆꯥꯛꯐꯨꯒ ꯅꯨꯡꯉꯥꯏꯇꯦ ꯗꯨꯅꯤꯅ ꯍꯥꯎꯃꯟꯗꯅ
ꯑꯣ
ꯍꯨꯏꯗꯤ ꯑꯃꯨ ꯍꯥꯏꯗꯤ ꯑꯁ ꯑꯗꯨꯃꯥꯏꯅ ꯇꯧꯑꯖꯥꯗ ꯌꯨꯝ ꯀꯩꯅꯣꯒ ꯑꯩꯈꯣꯏꯒꯤ ꯀꯩꯅꯣꯒ ꯂꯩꯔꯝꯃꯦ ꯁꯟꯒ ꯂꯩꯔꯝꯃꯦꯕꯀꯣ
ꯎ
ꯎꯋ ꯑꯥꯏꯗꯤ ꯌꯨꯝꯗꯣꯡ ꯈꯨꯗꯤꯡꯒꯤ ꯁꯥꯟ ꯑꯗꯨꯝ ꯂꯣꯏꯅꯔꯝꯃꯤꯗꯅ ꯂꯧ ꯎꯕꯒꯪꯕꯨ ꯗꯤꯌꯥ ꯗꯨꯒꯤ ꯁꯟ ꯒꯥꯔꯤꯒ ꯇꯧꯔꯒ ꯂꯧꯕꯨꯛꯇꯨꯒ ꯆꯠꯂꯦꯕ
ꯑꯣ
ꯑꯗꯩꯗꯤ ꯑꯩꯅ ꯈꯪꯍꯧꯕꯗ ꯑꯩꯈꯣꯏ ꯀꯩꯅꯣ ꯂꯩꯔꯝꯃꯤ ꯁꯝꯆꯦꯠꯀꯦꯗꯣ ꯈꯪꯕ꯭ꯔꯥ?
ꯑꯥ꯫
ꯁꯞꯆꯦꯠ ꯑꯗꯩ ꯎꯀꯥꯏ
ꯑꯣ꯫
ꯎꯀꯥꯏꯁꯤꯅ ꯀꯩꯅꯣ ꯍꯥꯟꯅ ꯇꯛꯇꯣꯏꯅꯦ ꯑꯩꯈꯣꯏꯒꯤ ꯂꯧ ꯈꯣꯏꯗꯣꯛꯄꯒꯤ ꯇꯧꯅ ꯂꯩꯕꯥꯛꯇꯣ ꯆꯥꯡ ꯃꯥꯟꯅꯕ ꯎꯀꯥꯏ ꯇꯤꯡꯅꯩꯅꯦꯕ꯫
ꯑꯥ꯫
ꯑꯗꯩꯗꯤ ꯍꯌꯦꯡ ꯀꯩꯅꯣꯒ ꯁꯞꯆꯦꯠ ꯁꯤꯅ ꯀꯔꯝꯀꯥꯟꯗ ꯁꯤꯖꯤꯟꯅꯔꯛꯀꯦ ꯀꯥꯏꯗꯤ ꯑꯩꯈꯣꯏꯒꯤ ꯂꯧꯖꯦ ꯄꯥꯜꯂꯅꯤꯗꯅ ꯑꯩꯈꯣꯏ ꯑꯀꯨꯡ ꯑꯔꯛ ꯐꯥꯅꯕꯅ ꯁꯝꯖꯦꯠꯇꯨꯅ ꯑꯃꯨꯛ ꯇꯧꯆꯦꯠ ꯆꯠꯇꯣꯏꯅꯦꯕ꯫
ꯎꯝ꯫
ꯎꯀꯥꯏꯗꯒ ꯑꯗꯨꯝ ꯎꯀꯥꯏꯗꯤ ꯑꯗꯨꯝ ꯃꯤ ꯑꯃ ꯇꯣꯡꯉꯥ ꯆꯠꯂꯁꯨ ꯌꯥꯏ ꯑꯗꯨꯝ ꯃꯤ ꯑꯃ ꯆꯤꯡꯉꯒꯀꯣ
ꯎꯝ꯫
ꯑꯗꯨꯃꯥꯏꯅ ꯂꯧꯗꯣ ꯎꯔꯛꯑꯦ ꯁꯟꯒꯥꯔꯤꯒ ꯇꯣꯡꯉꯥꯒ ꯂꯧꯕꯨꯛꯇꯣ ꯌꯥꯝ ꯅꯨꯡꯉꯥꯏꯅ ꯆꯠꯂꯦꯕ꯫
ꯑꯣ꯫
ꯑꯗꯣ ꯍꯧꯖꯤꯛꯀꯥꯟꯒꯤꯗꯤ ꯃꯤꯅ ꯃꯍꯨꯠꯇ ꯃꯦꯆꯤꯟꯅ ꯂꯣꯏ ꯇꯧꯔꯦꯅꯦ ꯑꯅꯝꯕꯅ ꯁꯟꯒ ꯎꯈꯤꯗ꯭ꯔꯦꯕ꯫
ꯑꯩꯈꯣꯏꯒꯤ ꯑꯥ ꯁꯝꯅ ꯍꯥꯏꯕꯗ ꯍꯦꯛ ꯂꯧ ꯑꯩꯈꯣꯏꯅ ꯍꯨꯟꯒ꯭ꯔꯅꯤꯀꯣ ꯍꯨꯟꯒꯤꯕꯗꯩ ꯗꯤ ꯄꯥꯜꯂꯛꯑꯅꯤ ꯄꯥꯜꯂꯛꯄꯗꯩꯗꯤ ꯑꯩꯈꯣꯏꯅ ꯊꯗꯥꯗꯧ ꯄꯣꯠ ꯈꯔ ꯊꯥꯗꯔꯅꯤ ꯂꯦꯕꯔꯁꯤꯡꯁꯤ
ꯎꯝ꯫
ꯑꯗꯩ ꯀꯩꯅꯣ ꯂꯧ ꯃꯨꯜꯂꯛꯄꯗꯩꯗꯤ ꯃꯤꯒꯤ ꯁꯤꯖꯟꯅꯐꯝꯁꯦ ꯄꯥꯛ ꯂꯩꯇ꯭ꯔꯦꯕ
ꯎꯝ꯫
ꯂꯧꯈꯥꯎ ꯃꯦꯆꯤꯟꯅ ꯀꯛ ꯀꯅꯤ ꯑꯗꯨ ꯀꯪꯍꯜꯂꯅꯤ ꯑꯗꯨꯗꯩꯗꯤ ꯂꯧ ꯌꯩꯅꯕ ꯃꯦꯆꯤꯟ ꯂꯥꯛꯑꯅꯤ
ꯎꯝ꯫
ꯑꯗꯣ ꯍꯧꯖꯤꯛꯇꯤ ꯃꯨꯛ ꯈꯥꯎꯅ ꯁꯤ ꯌꯩꯅꯕꯁꯦ ꯑꯃꯨꯛꯇ ꯄꯨꯂꯞ ꯇꯧꯕꯁꯨ ꯌꯥꯎꯔ ꯃꯥꯜꯂꯦꯅꯦ꯫
ꯑꯣ ꯍꯣꯏ ꯂꯩꯌꯦ ꯑꯗꯨꯗꯣ꯫ ꯇꯥꯕ꯭ꯔꯣ?
ꯑꯁ ꯑꯗꯨꯝ ꯐꯝ ꯃꯝꯃꯤꯌꯦ ꯫ ꯑꯣ ꯐꯔꯦ ꯐꯔꯦ ꯑꯗꯨꯗꯤ ꯑꯃꯨꯛ ꯋꯥꯔꯤ ꯅꯨꯡꯉꯥꯏ ꯑꯃꯨꯛ ꯃꯊꯪ ꯐꯥꯎꯅꯁꯦ
ꯑꯣ ꯎ ꯐꯔꯕꯔ
ꯎꯝ ꯊꯝꯃꯦ ꯊꯃꯦ
ꯑ